ꯎꯝ
ꯑꯣ ꯑꯣ ꯏꯁꯤꯡ ꯉꯅꯨ ꯏꯁꯤꯡ ꯉꯥꯅꯨ
ꯏꯁꯤꯡ ꯉꯥꯅꯨ ꯍꯥꯏꯕ ꯀꯩꯩꯅꯣ ꯏꯁꯤꯡ ꯉꯥꯅꯨꯗꯤ ꯏꯁꯤꯡ ꯉꯥꯅꯨ ꯅꯠꯇꯦ ꯑꯩꯗꯤ ꯍꯪ ꯍꯪꯉꯣꯏꯅꯤ ꯍꯪꯉꯣꯏ ꯉꯥꯅꯨ ꯅꯠꯇꯦ
ꯏꯁꯤꯡ ꯏꯁꯤꯡ ꯉꯥꯅꯨꯖꯨ ꯍꯦꯛ ꯅꯣꯡꯉꯥꯜꯂꯛꯄ ꯀꯩꯅꯣ ꯇꯧꯗꯏꯅꯦ ꯄꯥꯛ ꯄꯥꯛ ꯄꯥꯛ ꯄꯥꯛ ꯌꯥꯝ ꯈꯣ ꯈꯣꯡꯗꯥꯏꯅꯦ ꯍꯥ ꯍꯥ ꯍꯥ
ꯏꯁꯤꯡ ꯉꯅꯨ ꯅꯠꯇꯦ ꯑꯩꯗꯤ ꯍꯪꯉꯣꯏꯅꯤ ꯍꯪꯉꯣꯏ ꯍꯪꯉꯣꯏꯁꯨ ꯅꯣꯡ ꯆꯨꯔꯀꯥꯟꯗ ꯈꯣꯡꯉꯤꯁꯤꯗꯤ
ꯍꯣꯏ ꯍꯪꯉꯣꯏ ꯍꯪꯉꯣꯏ ꯑꯣꯏꯔꯁꯨ ꯍꯪꯉꯣꯏ ꯑꯣꯏꯔꯁꯨ ꯀꯅꯣ ꯇꯧꯗꯥꯏꯅꯦ ꯅꯪ ꯅꯆꯤꯟ ꯉꯥꯡ ꯉꯥꯡꯃꯜꯂꯦꯕ ꯕꯥꯏꯐꯩ ꯉꯥꯡꯉꯦꯕ ꯀꯅꯣ ꯉꯥꯅꯨꯒ ꯆꯞ ꯃꯥꯟꯅꯩꯕ
ꯍꯣꯏꯅꯦ ꯐꯔꯦ ꯍꯧꯖꯤꯛꯇꯤ ꯉꯥꯡꯉꯔꯣꯏ ꯑꯩ
ꯐꯥ ꯐꯥꯒꯤ ꯇꯧꯕꯅꯦ ꯉꯥꯡꯉꯦ ꯑꯩꯉꯣꯟꯁꯨ ꯀꯥꯡ ꯆꯤꯛꯑꯦ
ꯋꯥꯛꯀꯤꯡ ꯆꯠꯂꯒ
ꯋꯥꯛꯀꯤꯡ ꯆꯠꯇꯨꯏꯕ ꯍꯧꯖꯤꯛ
ꯑꯥ ꯇꯨꯝꯂꯝꯗꯥꯏꯗ ꯋꯥꯛꯀꯤꯡ ꯆꯠꯂꯗꯤ ꯇꯨꯝꯕ ꯅꯨꯡꯉꯥꯏꯕꯅꯦ ꯍꯥꯏꯌꯦ ꯃꯤꯅ
ꯏꯁ ꯏꯁ ꯍꯥꯏꯁ ꯂꯥꯁꯇ ꯍꯥꯏꯁ ꯍꯥꯏꯕꯗꯤ ꯃꯥꯟꯗ꯭ꯔꯦꯗ
ꯑꯁꯦꯡꯀꯤꯅꯦ ꯆꯥꯛ ꯆꯥ ꯇꯣꯛꯑꯒ ꯇꯨꯝꯂꯝꯗꯥꯏꯗ ꯋꯥꯛꯀꯤꯡ ꯆꯠꯂꯗꯤ ꯍꯛꯆꯥꯡ ꯐꯩ ꯍꯥꯏꯕ
ꯆꯠꯇꯣꯛꯑꯒ ꯇꯨꯝꯃꯝꯗꯥꯏꯗ ꯋꯥ ꯀꯤꯡ ꯆꯠꯂꯒ ꯍꯛꯆꯥꯡꯗꯣ ꯅꯞ ꯅꯞ ꯂꯥꯎꯔꯒ ꯇꯨꯝꯕꯗꯣ ꯅꯨꯡꯉꯥꯏꯕꯅꯤ ꯍꯣꯏ
ꯑꯦ ꯅꯞ ꯅꯞ ꯂꯥꯎꯕ ꯌꯥꯗꯦ ꯅꯞ ꯅꯞ ꯂꯎꯔꯗꯤ ꯏꯔꯨꯖꯔꯅꯤ ꯀꯩꯅꯣ ꯍꯧꯖꯤꯛꯗꯤ ꯏꯔꯨꯅꯤꯉꯥꯏꯁꯨ ꯇꯥꯜꯂꯤ ꯂꯦꯗ
ꯋꯥꯀꯤꯡ ꯆꯠꯂꯗꯤ ꯅꯞ ꯅꯞ ꯂꯎꯔꯅꯤ ꯀꯩꯅꯣ
ꯑꯩ ꯀꯩꯅꯣ ꯈꯪꯗꯦ ꯉꯁꯤ ꯑꯩ ꯇꯨꯝꯅꯤꯡꯕꯁꯨ ꯐꯥꯎꯔꯤꯅꯦ
ꯎꯝ
ꯉꯥꯔꯡꯁꯨ ꯊꯦꯡꯅ ꯇꯨꯝꯕꯅꯤ ꯍꯧꯖꯤꯛ ꯉꯟꯅ ꯇꯨꯝꯕ ꯌꯔꯣꯏ ꯇꯨꯝꯅꯤꯡꯕ ꯐꯥꯎꯕ ꯌꯥꯔꯕꯅꯤ ꯍꯧꯖꯤꯛꯐꯥꯎ ꯇꯨꯝꯅꯤꯡꯕ ꯐꯥꯎꯗ꯭ꯔꯤ ꯀꯩꯒꯤꯅꯣ ꯈꯪ ꯗꯦ
ꯗꯣꯅꯦꯜꯗꯣꯒꯤ ꯋꯥꯈꯜꯗ ꯑꯗꯨꯝ ꯂꯩꯈꯔ ꯃꯥꯜꯂꯦ ꯑꯗꯨꯗꯤ ꯇꯨꯝꯕ ꯌꯥꯗ꯭ꯔꯤꯗꯣ
ꯊꯜꯂꯦꯗ ꯃꯒꯤ ꯋꯈꯜꯗ ꯑꯩ ꯄꯨꯉꯎ ꯉꯎꯔꯦ ꯊꯜꯂꯦꯕ
ꯍꯧꯖꯤꯛꯒꯤꯗꯤ ꯀꯣ ꯏꯕꯅꯤ ꯋꯥꯔꯤꯁ ꯊꯥꯕ ꯍꯦꯛ ꯂꯣꯏꯕꯒ ꯀꯩꯅꯣ ꯅꯨꯄꯤ ꯑꯃ ꯐꯣꯟ ꯇꯧꯔꯛꯑꯦꯕꯀꯣ ꯑꯩꯗꯤ ꯑꯩꯗꯤ ꯅꯪ ꯑꯃꯨꯛ ꯑꯣꯏꯕ꯭ꯔꯅ ꯑꯩꯗꯤ ꯃꯤꯡꯗꯣ ꯐꯖꯅ ꯌꯦꯡꯗꯦ ꯍꯥꯢꯕ ꯑꯩ ꯄꯤꯛ ꯇꯧꯔꯦ ꯄꯤꯛ ꯇꯧꯔꯒ ꯑꯗꯨꯝ ꯇꯧꯔꯒ ꯂꯨꯗꯨꯒꯤ ꯋꯥꯔꯤꯒ ꯁꯥꯁꯥꯔꯤꯄꯣꯅꯤꯗ ꯑꯗ ꯃꯥꯒꯤ ꯈꯣꯟꯖꯦꯜꯗꯣ ꯀꯩ ꯃꯃꯤꯡꯗꯣ ꯀꯩ ꯍꯥꯏꯕꯅꯣ ꯈꯪꯗꯤꯅꯦ ꯑꯩꯗꯤ ꯅꯪ ꯍꯥ
ꯐꯩꯒꯥꯥꯛ ꯑꯣꯏꯗꯣꯏꯔꯥ
ꯅꯠꯇꯦ ꯐꯩ ꯐꯩꯒꯥ ꯅꯠꯇꯦ
ꯂꯨꯗꯨ ꯋꯥꯔꯤ ꯁꯥꯟꯅꯔꯗꯤ ꯐꯩꯔꯥ ꯑꯣꯏꯗꯧ ꯃꯥꯟꯕ
ꯃꯥꯒꯤ ꯀꯩꯅꯣꯗꯣ ꯖꯦ ꯖꯦꯁꯨ ꯍꯧꯕꯀꯣ ꯑꯩꯗꯤ ꯅꯪ ꯅꯪ ꯅꯃꯤꯡꯗꯣ ꯍꯥꯏꯐꯦ ꯃꯥꯜꯂꯦꯅꯦ ꯑꯩꯁꯨ
ꯥꯖꯡ ꯖꯥꯡꯃꯩ ꯖꯥꯡꯃꯩ ꯍꯏꯕ꯭ꯔꯥ
ꯍꯣꯏ ꯍꯣꯏ ꯍꯣꯏ ꯑꯗꯨ ꯅꯨꯄꯤꯗꯣ ꯐꯣꯟ ꯇꯧꯔꯛꯑꯦ ꯑꯩꯗꯤ ꯅꯪ ꯑꯣꯏꯔꯝꯒꯅꯦ ꯍꯣ ꯑꯩꯗꯤ ꯋꯥꯔꯤ ꯁꯥꯔꯦ ꯂꯨꯗꯨꯒꯤ ꯋꯥꯔꯤꯁꯨ ꯇꯧꯔꯦꯕ ꯀꯩꯒꯤꯅꯣ ꯅꯪ ꯈꯣꯟꯖꯦꯜꯁꯦ ꯉꯁꯥꯏꯒꯤꯗꯨꯒ ꯇꯣꯉꯥꯟꯒ꯭ꯔꯦ ꯀꯃꯥꯏ ꯀꯩꯗꯧꯔꯤꯅꯣ ꯑꯩꯗꯤ ꯅꯪ ꯅꯪꯒꯤ ꯐꯣꯟꯗꯣ ꯅꯅꯥꯎ ꯅꯨꯄꯤꯅꯒ ꯄꯏꯍꯜꯂꯒꯅ ꯋꯥꯔꯤ ꯁꯥꯍꯜꯂꯖꯔꯥ ꯈꯜꯂꯦꯕꯀꯣ ꯑꯗꯨ ꯃꯤꯅꯦ ꯀꯩꯅꯣ ꯇꯧꯔꯒ ꯄꯨꯡ ꯇꯪꯈꯏꯃꯨꯛ ꯆꯜꯂꯦ ꯁꯤ ꯋꯥꯔꯤ ꯁꯥꯕꯗꯣ ꯌꯦꯡꯗꯥ ꯌꯔꯣꯏ ꯃꯃꯤꯡ ꯃꯃꯤꯡꯗꯤ ꯇꯣꯡꯉꯥꯟꯔꯝ ꯃꯅꯦ
ꯖꯥꯡꯃꯩ
ꯏꯀ ꯏꯛ
ꯑꯩ ꯈꯪꯉꯦ ꯑꯩ ꯈꯪꯉꯦ ꯑꯩꯩꯅꯁꯨꯨꯝ ꯉꯁꯥꯏ ꯀꯣꯜ ꯇꯧꯔꯛꯑꯦ
ꯑꯩ ꯍꯥꯏꯌꯦꯕ ꯅꯪ ꯉꯁꯥꯏ ꯉꯁꯥꯏꯒꯤ ꯈꯣꯟꯗꯨꯒ ꯇꯣꯡꯉꯥꯂꯦꯅ ꯀꯩꯒꯤꯅꯣ ꯅꯪ ꯂꯨꯗꯨꯒꯁꯦ ꯑꯝꯗ ꯆꯪ ꯈꯪꯗ꯭ꯔꯦ ꯈꯣꯠꯇꯦ ꯀꯩꯒꯤꯅꯣ ꯈꯣꯠꯀꯅꯣ ꯍꯌꯦ ꯃꯥ ꯍꯏ ꯑꯗꯨꯒ ꯗꯥꯏꯕꯣꯔꯁ ꯇꯧꯔꯦꯌꯦ ꯑꯩꯗꯤ
ꯃꯗꯤ ꯑꯦꯝ ꯑꯦꯜ ꯁꯅꯩ ꯍꯥꯏꯌꯦ
ꯑꯩꯗꯤ ꯅꯪ ꯑꯣꯏꯔꯝꯃꯣꯅꯦ ꯅꯪ ꯈꯪꯅꯕ꯭ꯔꯕꯗꯣ
ꯈꯪꯗꯦ ꯑꯩꯁꯨ
ꯍ ꯍ ꯍ
ꯀꯅꯥꯅꯣ ꯈꯪꯗꯦ ꯂꯨꯗꯨꯗ ꯌꯥꯎꯔꯝꯕ ꯃꯤꯁꯨ ꯅꯠꯇꯦꯗ
ꯍꯣꯏ ꯑꯣꯏꯔꯝꯗꯦꯕ ꯑꯩ ꯂꯨꯗꯨꯗꯒ ꯌꯥꯕ ꯌꯥꯎꯔ ꯑꯩ ꯑꯃꯨꯛ ꯌꯦꯡꯉꯦꯕꯀꯣ ꯌꯎꯔꯝ ꯈꯪꯗꯦꯑꯕ ꯑꯁ ꯑ ꯑ ꯑꯗꯨꯅꯨꯄꯤꯗꯣ ꯀꯩꯅꯣ ꯇꯧꯔꯝꯃꯅꯤ ꯁꯤ ꯅꯨꯄꯥꯖ ꯋꯥꯔꯤ ꯁꯦꯔꯟ ꯇꯨꯔꯟ ꯌꯥꯝ ꯇꯧꯋꯦ ꯍꯏꯅ ꯈꯜꯂꯝꯃꯅꯦ ꯑ ꯏꯊꯟꯗꯒ ꯅꯣꯛꯅꯤꯡꯉꯕꯅꯦ ꯑꯩꯗꯤ
ꯑꯩꯒꯁꯨ ꯉꯁꯥꯏ ꯀꯣꯜ ꯇꯧꯕ ꯀꯥꯟꯗ ꯑ ꯔꯨꯗꯨꯒꯤ ꯋꯥꯔꯤ ꯈꯔ ꯔꯁꯅꯥ
ꯑꯩꯗꯤ ꯅꯪ ꯅꯪ ꯑꯣꯏꯔꯝꯅꯤ ꯂꯨꯗꯨꯒꯤ ꯋꯥꯔꯤ ꯂꯨꯗꯨꯒꯤ ꯋꯥꯔꯤꯁꯦ ꯄꯨꯔꯥ ꯗꯥꯏꯔꯦꯛ ꯑꯣꯏꯅ ꯇꯥꯎ ꯁꯥꯟꯅꯕꯗ ꯃꯥꯗꯤ ꯀꯨꯏꯔꯦ ꯁꯥꯟꯅꯗꯕ ꯍꯥꯏꯌꯦꯕ ꯑꯩꯗꯤ ꯀꯃꯥꯏꯅ ꯇꯧꯖꯥꯅꯣꯅꯦ ꯀꯥꯏꯗ ꯋꯥꯛꯀꯤꯡ ꯆꯠꯇꯣꯏꯅꯣ ꯍꯧꯖꯤꯛꯄꯣ ꯅꯨꯄꯥꯅ ꯑꯃꯨꯛ ꯐꯥꯔ ꯇꯣꯛꯀꯅꯤꯀꯣ
ꯇꯨꯝꯅꯤꯡꯕ ꯐꯥꯎꯔꯦ ꯋꯥꯛꯀꯤꯡ ꯆꯠꯂꯒ ꯇꯨꯝꯔꯅꯤ ꯑꯦ
ꯇꯨꯝꯅꯤꯡꯕ ꯐꯥꯎꯔꯦ ꯋꯥꯛꯀꯤꯡ ꯀꯥꯏꯗ ꯆꯠꯇꯣꯏꯅꯣꯕ ꯁꯣꯔꯣꯛꯇ ꯆꯠꯇꯣꯏꯔꯣ
ꯁꯨꯃꯥꯡꯗ
ꯃꯁꯨꯨꯝꯃꯥꯡꯗ
ꯁꯣꯔꯣꯛꯇ ꯆꯠꯂꯣꯏꯌꯦ ꯁꯣꯔꯣꯛꯇ ꯆꯠꯄ ꯌꯥꯔꯔꯣꯏ ꯒꯦꯠ ꯂꯣꯜꯂꯦ
ꯑꯣ ꯁꯨꯃꯥꯡꯗ ꯁꯨꯃꯥꯡꯗ ꯆꯠꯂꯒꯗꯤ ꯐꯩ ꯁꯣꯔꯣꯛꯇꯒ ꯆꯠꯂꯗꯤ ꯅꯨꯄꯥꯅ ꯐꯥꯔ
ꯎ ꯀꯔꯥꯏꯗꯒꯤ ꯔꯣꯅꯥꯜꯗꯣꯗꯕꯨ ꯅꯨꯄꯥꯅ ꯐꯥꯕ ꯉꯝꯃ
ꯏꯁ ꯏꯁ ꯔꯣꯅꯥꯜꯗꯣ ꯀꯥꯏꯅ ꯑ ꯅꯨꯄꯥ ꯑꯇꯣꯞꯄꯅ ꯐꯥꯔ ꯆꯠꯈꯤ ꯅꯣꯏ ꯁꯥꯏꯗꯣ ꯀꯞꯄ ꯂꯩꯔꯅꯤ
ꯐꯥꯕ ꯉꯝꯔꯣꯏ ꯑꯩꯗꯤ ꯑꯩꯕꯨꯗꯤ ꯍꯥꯏꯕ ꯑꯦ ꯑꯩꯗꯤ ꯅꯨꯄꯥꯒ ꯆꯞ ꯃꯥꯟꯅꯕꯅꯦ ꯋꯥꯉꯥꯡ ꯁꯉꯥꯡ
ꯋꯥꯉꯥꯡ ꯁꯉꯥꯡ ꯋꯥ ꯋꯥꯉꯥꯡ ꯁꯉꯥꯡ ꯑꯣꯏꯔꯁꯨ ꯅꯨꯄꯥ ꯅꯨꯄꯥꯒꯤ ꯑꯗꯨꯃꯥꯏꯅ ꯋꯥꯡ ꯆꯥꯎꯔꯗꯤ ꯐꯕ
ꯋꯥꯡ ꯆꯥꯎꯕꯗꯤ ꯋꯥꯡ ꯆꯥꯎꯗ꯭ꯔꯦ ꯅꯨꯡꯇꯤ ꯑꯣꯏꯔꯦ ꯑꯗꯨꯕꯨꯗꯤ
ꯍꯣꯏꯅꯦ
ꯅꯨꯄꯥꯁꯤꯡꯅ ꯅꯨꯄꯤꯗ ꯑꯣꯏꯅ ꯀꯤꯕꯅꯤꯗ
ꯅꯪꯒꯨꯝꯕ ꯅꯨꯄꯥ ꯌꯥꯝꯃꯦꯕ ꯁꯤ ꯂꯩꯕꯥꯛꯇ ꯅꯪꯖꯨ ꯅꯨꯄꯤ ꯀꯤꯔꯝꯒꯅꯤ ꯈꯪꯉꯦ ꯅꯒꯨꯟ ꯈꯪꯉꯦ ꯑꯩ ꯂꯣꯏꯅ ꯈꯪꯉꯦ
ꯑꯦ ꯅꯨꯄꯤ ꯀꯤꯗꯦꯍꯦ ꯀꯩꯗꯧꯕꯩ ꯀꯗꯣꯏꯅꯣ ꯀꯤ ꯅꯨꯄꯤ
ꯀꯤꯗꯣꯏ ꯃꯥꯜꯂꯦ ꯍꯣꯃꯨ ꯃꯥꯜꯂꯕꯅꯤ ꯅꯪꯁꯨ
ꯑꯣ ꯍꯣ
ꯅꯪꯒꯤ ꯅꯨꯄꯤꯅꯦ ꯍꯥꯠ ꯍꯥꯏꯔꯕꯤ ꯅꯆꯤꯟꯗꯨꯅ
ꯑꯦ ꯑꯗꯨꯒꯨꯝꯕ ꯑꯗꯨꯒꯨꯝꯕ ꯅꯨꯄꯥ ꯅꯠꯇꯦꯗ ꯑꯗꯨꯒꯨꯝꯕ ꯅꯨ ꯅꯨꯄꯥ ꯅꯠꯇꯦꯍꯦ ꯅꯪ ꯅꯨꯄꯥ ꯅꯣꯏ ꯁꯥꯏ ꯑꯗꯨꯃꯥꯏꯅ ꯇꯧꯔꯝꯕꯅꯦ ꯑꯗꯨꯃꯥꯏꯅ ꯇꯧꯕ ꯑꯣꯏꯔꯝꯒꯅꯤ
ꯍꯣꯏ ꯑꯩꯒꯤ ꯅꯨꯄꯥꯁꯨ ꯑꯣꯁ ꯑꯩꯕꯨ ꯀꯤꯕꯅꯦ ꯑꯩ ꯋꯥꯉꯦ ꯐꯥꯅꯦ ꯇꯨꯃꯤꯟ ꯂꯩꯕꯅꯦ ꯃꯥ ꯇꯥꯕꯅꯦ
ꯀꯦꯅꯦ ꯅꯪ ꯅꯣꯏ ꯁꯥꯏꯒꯗꯤ ꯆꯍꯤ ꯌꯥꯝꯅ ꯅꯨꯡꯁꯤꯅꯔꯦ ꯍꯥꯏꯅꯦꯀꯣ
ꯁꯧꯒꯟꯕ ꯃꯤꯅꯦ ꯑꯩꯅ ꯄꯥꯒꯐꯗꯕ ꯍꯦꯛ ꯇꯧꯔꯕ ꯑꯩꯗꯤ ꯇꯥ ꯇꯥ ꯇꯥ ꯇꯥꯅꯤ ꯉꯥꯟ ꯇꯧꯔꯕꯅꯤ
ꯁꯥꯎꯒꯟ ꯁꯥꯎ ꯁꯥ ꯁꯥꯎꯒꯟꯕ ꯃꯤꯒ ꯋꯥꯔꯤ ꯁꯥꯟꯅꯕ ꯅꯨꯡꯉꯥꯏ ꯍꯥꯏꯖꯦ ꯆꯨꯝ ꯖꯥꯠꯅꯤꯅꯦ
ꯈꯪꯗꯦ ꯑꯩꯅ ꯇꯥꯜꯂꯗꯤ ꯑꯗꯨꯝ ꯐꯣꯟ ꯀꯛꯊꯠꯂꯦ
ꯍꯧꯖꯤꯛ ꯅꯨꯄꯤ ꯑꯃ ꯇꯧꯔꯕꯗꯤ ꯍꯧꯖꯤꯛ ꯅꯨꯄꯤ ꯑꯃ ꯐꯣꯟ ꯇꯧꯔ ꯆꯣꯞꯄ ꯆꯣꯞꯄꯤꯗ ꯑꯩ ꯏꯀꯥꯏꯔꯕꯅꯦ ꯅꯗꯤ ꯆꯣꯞꯄ ꯍꯥꯏꯗꯤ ꯋꯥꯔꯤꯗꯣ ꯁꯦꯔꯥꯟ ꯇꯨꯔꯥꯟ ꯁꯥ ꯅꯪ ꯑꯣꯏꯔꯝꯅꯦ ꯋꯥꯔꯤ ꯁꯥꯔꯤꯅꯤꯅꯦ ꯁꯤ
ꯃꯤꯡꯕꯨꯗꯤ ꯐꯖꯅꯗꯤ ꯌꯦꯡꯒꯦꯗꯤ ꯍꯥꯏꯗꯦ ꯅꯪꯁꯨ ꯄ꯭ꯂꯥꯏ ꯅꯠꯇ꯭ꯔꯦ ꯀꯣꯜ ꯇꯧꯔꯛꯀꯦ ꯍꯥꯟꯅ ꯃꯤ ꯑꯃꯕꯨ
ꯑꯗꯨꯅ ꯑꯩ ꯑꯩꯖꯦ ꯀꯃꯥꯏ ꯀꯃꯥꯏ ꯌꯦꯡꯉꯤꯖꯅꯣ ꯈꯪꯗꯦ ꯃꯤꯡ ꯃꯤꯠꯁꯦ ꯀꯃꯥꯏꯅ ꯇꯧꯖꯥꯠꯅꯣ ꯈꯪꯗꯦ
ꯍꯣꯏ ꯑꯩꯁꯨ ꯈꯪꯉꯦꯕ ꯑꯩꯁꯨ ꯀꯣꯜ ꯇꯧꯔꯛꯀꯅꯤ ꯍꯥꯏꯗꯅ ꯅꯪꯉꯣꯟꯗ ꯑꯗꯨꯗ ꯑꯩ ꯇꯧꯔꯛꯇ꯭ꯔꯀꯥꯟꯗ ꯃꯥ ꯍꯥꯟꯅ ꯇꯧꯔꯛꯑꯦꯕ ꯑꯗꯨꯗ ꯅꯪ ꯑꯩ ꯑꯩ ꯑꯣꯏꯔꯝꯒꯅꯤ ꯍꯥꯏꯅ ꯅꯪ ꯈꯟꯕ
ꯍꯣꯏ ꯑꯗꯨꯅꯦꯕ ꯑꯗꯨꯃꯥꯏꯅ ꯃꯥꯒꯅ ꯀꯅꯥ ꯈꯪꯉꯤ ꯃꯥꯒꯅ ꯐꯣꯟ ꯇꯧꯔꯛꯒꯅꯦꯕ ꯀꯅꯥ ꯈꯟꯗꯣꯏꯅꯣ ꯅꯠꯇ꯭ꯔꯣ
ꯎꯝ
ꯅꯣꯏ ꯑꯥ ꯍꯩꯅꯧꯒꯨꯝꯕꯗꯤ ꯆꯥꯕ ꯐꯪꯕ꯭ꯔꯣ
ꯍꯩꯅꯧ ꯂꯩꯌꯦ ꯑꯗꯣ ꯂꯥꯝꯕ ꯐꯪꯗꯦꯅꯦ
ꯀꯥꯏꯗ
ꯆꯥꯅꯤꯡꯉꯦ ꯆꯥꯅꯤꯡꯕꯗꯤ ꯌꯥꯝꯗꯤ ꯂꯩꯌꯦꯕ
ꯑꯗꯣ ꯍꯦꯛꯄ
ꯑꯩꯈꯣꯏ ꯌꯨꯝ ꯑꯩꯈꯣꯏ ꯌꯨꯝꯗ ꯂꯦꯝꯕ ꯐꯪꯗꯕꯒꯤꯅꯦ
ꯑꯣ ꯅꯣꯏ ꯁꯪꯉꯗꯤ ꯑꯩꯈꯣꯏꯗ ꯀꯣꯏꯔꯛꯑꯣ ꯍꯦꯛꯄꯤꯒꯦ ꯍꯩꯅꯧ ꯌꯥꯝ ꯂꯩꯌꯦ
ꯃꯨꯜꯂꯕ ꯁꯤꯟꯕ꯭ꯔꯥ ꯀꯃꯥꯏꯅ ꯇꯧꯒꯦ ꯊꯣꯡꯕ꯭ꯔꯥ
ꯑꯁꯤꯟꯕ ꯆꯥꯅꯤꯡꯕ꯭ꯔꯣ ꯊꯨꯝꯕ ꯆꯥꯅꯤꯡꯕ꯭ꯔꯣ ꯑꯃꯨꯟꯕ ꯆꯥꯅꯤꯡꯕ꯭ꯔꯣ
ꯂꯣꯏꯅ ꯆꯪꯅꯤꯡꯉꯤꯗ ꯁꯤꯟꯕꯁꯨ ꯆꯥꯕ ꯌꯥꯏ ꯀꯩꯅꯣ ꯁꯤꯟꯕꯗꯣ ꯀꯩꯅꯣ ꯈꯦꯊꯂꯒ ꯑꯥ ꯈꯦꯠꯂꯒ
ꯅꯨꯡꯁꯤꯗ ꯅꯨꯡꯁꯤꯗꯥꯛ ꯍꯥꯞꯄꯒ ꯆꯥꯕꯁꯨ ꯍꯥꯎꯕꯅꯦ ꯈꯦ ꯈꯦ ꯀꯦ ꯃꯣꯔꯣꯛ ꯈꯔ ꯍꯥꯞꯄꯒ
ꯊꯨꯝꯒ ꯆꯤꯅꯤꯒ ꯃꯌꯥꯝ ꯑꯗꯨꯒ ꯇꯣꯜꯂꯒ ꯆꯥꯕꯗꯣ ꯑꯥꯥ ꯋꯥꯎ ꯋꯥꯃꯅꯤꯍꯦ
ꯑꯗꯨꯗꯅꯦꯀꯣ ꯑꯁ ꯑꯁ ꯑꯁ ꯑꯁ ꯑꯗꯨꯗꯒꯤ ꯑꯗꯨꯗꯤ ꯀꯩꯅꯣ ꯑꯃ ꯃꯅꯥ ꯑꯃ ꯍꯥꯞꯄꯗꯣ ꯈꯪꯕ꯭ꯔꯥ
ꯀꯩ ꯃꯅꯥꯅꯣ
ꯅꯨꯡꯁꯤꯗꯥꯛ ꯃꯅꯥ ꯍꯥꯄꯗꯣ ꯍꯣꯏ ꯑꯗꯨ ꯌꯥꯝ ꯆꯥꯅꯕꯅꯦ ꯍꯣꯏ ꯍꯣꯏ ꯑꯗꯨ ꯌꯥꯝ ꯆꯥꯅꯕꯅꯦ ꯌꯥꯝ ꯍꯥꯎꯅꯦ
ꯗꯨꯗꯤ ꯑꯩꯗꯤ ꯈꯪꯗꯦꯗ ꯆꯃꯤꯟꯅ ꯃꯤꯟꯅ
ꯅꯪ ꯅꯪ ꯗꯨꯀꯥꯟꯗ ꯄꯨꯔꯛꯑꯁꯤꯔ ꯈꯪꯗꯦ ꯁꯤ ꯑꯁꯤꯟꯕ ꯌꯥꯝ ꯂꯩꯌꯦꯅꯦ ꯑꯁꯪꯕ
ꯅꯣꯡꯃ ꯅꯪ ꯁꯪꯉꯀꯥꯟꯗ ꯀꯣꯏꯔꯛꯑꯣ ꯗꯨꯀꯥꯟꯗ ꯄꯨꯔꯛꯑꯣ
ꯍꯪꯕ ꯍꯥꯏꯗꯤ
ꯅꯪ ꯊꯕꯛ ꯂꯩꯇ꯭ꯔꯀꯥꯟꯗ
ꯃꯟꯗꯦꯗ ꯃꯟꯗꯦ ꯑꯁ ꯁꯪꯕ ꯍꯥꯏꯖꯦ ꯃꯟꯗꯦꯗꯗꯤ ꯃꯟꯗꯦꯗꯕꯨꯗꯤ ꯁꯪꯒꯗꯕꯅꯦꯕꯀꯣ ꯕꯖꯥꯔꯗ ꯆꯠꯇꯧ ꯂꯩꯔꯦ ꯄꯣꯠ
ꯅꯠꯇꯦ ꯁꯦꯟꯗꯦꯒꯨꯝꯕꯗꯤ
ꯁꯟꯗꯦꯁꯦ ꯁꯟꯗꯦ ꯅꯨꯡꯊꯤꯟꯗꯕꯨꯗꯤ ꯁꯪꯉ ꯆꯥꯔꯖ ꯀꯥꯔꯗꯤ ꯀꯅꯥ ꯁꯪꯒꯗ꯭ꯔꯣ
ꯆꯥꯔꯖꯇ ꯄꯨꯔꯛꯑꯣ ꯍꯣ ꯍꯣ ꯍꯨ-ꯍꯨ-ꯍꯨ ꯍꯨ ꯆꯔꯖ ꯃꯅꯨꯡꯗ
ꯆꯥꯔꯖꯇ ꯆꯥꯔꯖꯇ ꯄꯨꯔꯛꯑꯒꯅꯦ ꯀꯩꯅꯣ ꯇꯧꯔꯒ ꯐꯝꯃꯤꯟꯅꯗꯕꯤ ꯀꯥꯏ ꯂꯩꯒꯦ ꯍꯪꯉꯒ ꯂꯪ ꯂꯪꯉꯛꯀꯦꯀꯣ
ꯆꯥꯔꯆ ꯃꯅꯨꯡꯗ ꯍꯥꯏꯅꯧ ꯆꯥꯔꯒ ꯂꯩꯒꯦ
ꯑꯩ ꯆꯥꯕꯗꯣ ꯀꯩꯅꯣ ꯇꯧꯒꯦꯕ ꯑꯩ ꯂꯥ ꯂꯥꯡꯃꯤꯟꯅꯔꯣꯏꯗꯅꯀꯣ ꯑꯣ ꯑꯗꯣ ꯅꯪ ꯀꯥꯏ ꯂꯩꯒꯦ ꯈꯣꯠꯀꯦ ꯍꯪꯅꯔꯒ ꯑꯗꯨꯝ ꯂꯥꯪ ꯂꯪꯉꯒꯦꯕ ꯍꯦ
ꯃꯤꯉꯣꯟꯗ ꯄꯥꯜꯂꯗꯤ ꯎꯝ ꯅꯪ ꯆꯣꯞꯈꯤꯅꯤ
ꯑꯗꯨ ꯅꯪ ꯊꯨꯝꯒ ꯍꯩꯖꯥꯡꯗꯣ
ꯅꯠꯇꯦ ꯅꯪ ꯍꯩꯅꯧ ꯄꯨꯔꯛꯑꯣ ꯑꯩ ꯊꯨꯝꯒ ꯆꯤꯅꯤꯒ ꯀꯩꯀꯩꯅꯣ ꯄꯨꯔꯛꯑꯒꯦ ꯑꯗꯨꯒ ꯆꯥꯃꯤꯟꯅꯔꯁꯤ
ꯊꯥꯡꯗꯤ ꯊꯥꯡ ꯊꯥꯡꯗꯤ
ꯊꯥꯡꯗꯤ ꯆꯥꯔꯖꯇ ꯂꯩꯔꯝꯒꯅꯤꯗ
ꯍꯦ ꯍꯦ ꯍꯦ ꯍꯦ ꯍꯦ
ꯄꯨꯔꯛꯇ꯭ꯔꯁꯨ ꯌꯥ ꯑꯁ ꯍꯩꯅꯧ ꯈꯛꯇ ꯄꯨꯔꯛꯎ ꯀꯩꯅꯣ ꯊꯨꯝꯒ ꯆꯤꯅꯤꯒꯗꯤ ꯆꯥꯔꯆ ꯇ ꯂꯣꯏꯅ ꯂꯩꯔꯝꯒꯅꯤ ꯊꯥꯡꯁꯨ ꯄ꯭ꯂꯦꯠꯁꯨ ꯑꯁ ꯍꯩꯅꯧ ꯈꯛꯇꯅꯤ ꯂꯩꯔꯝ ꯂꯩꯔꯝ ꯎꯝ ꯀꯩꯅꯣ
ꯍꯩꯅꯧꯁꯨ ꯂꯩꯔꯝꯒ ꯄꯥꯜꯂꯝꯃꯅꯤꯍꯦ
ꯍꯩꯅꯧꯗꯤ ꯎꯗꯦꯗ
ꯑꯍꯥ ꯍꯥ ꯑꯩꯈꯣꯏ ꯖꯤꯒꯥꯗ ꯍꯩꯅꯧ ꯌꯥꯝ ꯄꯥꯜꯂꯦ ꯍꯩꯅꯧ ꯌꯥꯝ ꯂꯣꯏꯕꯨ ꯂꯣꯏꯁꯤꯜꯂꯛꯀꯗꯧꯔꯦꯗ
ꯑꯩꯈꯣꯏꯗ ꯌꯨꯝꯗꯁꯨ ꯌꯥꯝꯅꯗꯤ ꯂꯩꯗꯤ ꯂꯩꯌꯦ ꯑꯗꯨ ꯂꯥꯝꯕ ꯐꯪꯗꯤꯌꯦ ꯆꯥꯅꯤꯡꯉꯁꯨ ꯎꯄꯥꯏ ꯂꯩꯇ꯭ꯔꯦ ꯑꯗꯨꯝ ꯌꯦꯡꯂꯒ ꯂꯩꯔꯦ
ꯂꯥꯝꯕ ꯐꯪꯗꯕꯗꯤ ꯃꯤꯒꯤ ꯑꯣꯏꯔꯝꯒꯅꯤꯗ
ꯑꯦ
ꯃꯤꯒꯤ ꯅꯠꯇ꯭ꯔꯣ
ꯆꯩꯁꯨ ꯑꯃꯁꯨ ꯂꯩꯌꯦꯕ ꯑꯗꯣ ꯃꯄꯥꯟꯗ ꯑꯣꯏꯕ ꯍꯩꯅꯧꯗꯨꯁꯨ ꯑꯗꯨ ꯀꯩꯅꯣ ꯋꯥꯜꯗ ꯀꯥꯔꯒ ꯂꯧ
ꯂꯧꯁꯨ ꯌꯥꯕꯅꯦꯕ ꯑꯗꯨ ꯁꯤ ꯃꯃꯥꯡꯗ ꯒꯥꯔꯤ ꯑꯃ ꯈꯥꯝꯂꯝꯕꯀꯣ ꯀꯔꯃꯆꯥ ꯑꯅꯤ ꯑꯗꯨ ꯍꯦꯛꯄ ꯌꯥꯗꯦꯅꯦ
ꯀꯩꯒꯤ ꯒꯥꯔꯤꯝꯆꯥꯥ ꯈꯥꯝꯕꯗꯣ ꯍꯦꯛꯄ ꯌꯥꯗꯦꯗꯤ ꯀꯩꯒꯤꯅꯣ ꯃꯈꯥ
ꯍꯦꯛꯄ ꯌꯥꯗꯦ ꯃꯈꯥ ꯇꯥꯔꯗꯤ ꯒꯥꯔꯤꯗ ꯄꯥꯜꯂꯅꯦꯕ ꯒꯔꯤ ꯃꯤꯡꯁꯦꯜꯗꯨ ꯀꯤꯌꯦꯕ ꯎ ꯈꯨꯠꯆꯥꯎ ꯑꯃꯅꯤ ꯑꯩꯈꯣꯏꯗ ꯍꯩꯅꯧ ꯂꯩꯕꯗꯣ ꯌꯥꯝ ꯆꯥꯎꯕꯅꯤ
ꯆꯥꯎꯕ꯭ꯔꯣ ꯑꯗꯨꯗꯤ ꯎꯝ ꯆꯥꯎꯔꯝꯅꯤ ꯑꯗꯨꯗꯤꯅꯦ ꯃꯥ ꯃꯥ ꯥꯃꯈꯥꯗ ꯃꯤ ꯑꯃ ꯂꯦꯞꯄꯦꯗꯅ ꯂꯦꯞꯄꯒ ꯇꯥꯔꯗꯤ ꯑꯣꯛꯅꯕ ꯀꯩꯅꯣ ꯇꯧꯔꯣ
ꯃꯤ ꯑꯣꯛꯄ ꯌꯥꯔꯣꯏ ꯆꯩꯁꯨꯨꯁꯨ ꯀꯩꯅꯣ ꯌꯥꯝ ꯄꯦꯜꯂꯕꯅꯦ ꯂꯥꯝꯕ ꯐꯪꯗ꯭ꯔꯤꯁꯦ
ꯆꯥꯗꯤ ꯆꯥꯅꯤꯡꯉ ꯍꯦꯛꯄ ꯍꯩꯇꯕꯗꯣ ꯑꯗꯨꯃꯥꯏ ꯇꯧꯔꯝꯃꯅꯤ
ꯆꯥꯅꯤꯡꯉꯦ ꯃꯊꯟꯇ ꯇꯥꯕ ꯀꯥꯟꯗ ꯑꯩꯈꯣꯏꯅ ꯑꯗꯨꯝ ꯂꯧꯔꯒ ꯆꯥꯕꯅꯦ ꯑꯗꯨ ꯅꯠꯇ꯭ꯔꯗꯤ ꯎꯄꯥꯏ ꯂꯩꯇ꯭ꯔꯦ ꯍꯦ ꯍꯦ